ꯍꯜꯂꯣ
ꯍꯜꯂꯣ
ꯑꯥꯎ ꯇꯥꯕ꯭ꯔꯣ
ꯑꯣ ꯇꯥꯏ ꯇꯥꯏ
ꯑ
ꯀꯩꯗꯧꯔꯤꯅꯣ
ꯑꯥꯏꯁ ꯍꯧꯒꯠꯂꯒ ꯁꯨꯝ ꯐꯝꯃꯥ ꯂꯩꯌꯦ
ꯑꯣ ꯑꯣ ꯑꯣ ꯑꯩꯁꯨ ꯍꯧꯒꯠꯄꯗ ꯉꯥꯏꯔꯤ ꯏ ꯉꯔꯥꯡ ꯕꯣꯜ ꯌꯦꯡꯕꯩ
ꯑ ꯅ ꯑꯁ ꯌꯦꯡꯗꯦꯗ ꯍꯧꯒꯠꯄ ꯉꯝꯗꯦꯗ
ꯑꯩ ꯁꯤꯔꯦ ꯕꯣꯜꯗꯣ ꯌꯦꯡꯉꯒ ꯑꯌꯨꯛꯇ ꯍꯧꯒꯠꯂꯒ ꯑꯃꯨꯛ ꯀꯣꯔꯤꯌꯥꯒꯤꯗꯣ ꯍꯥꯏꯐꯦꯠ ꯌꯦꯡꯉꯦ ꯁꯤꯗ꯭ꯔꯦꯗ ꯃꯤꯠꯀ ꯂꯣꯏ ꯁꯥꯔꯦꯗ
ꯑꯁ ꯑꯁꯤ ꯀꯔꯤꯌꯁꯤꯗ ꯅꯦꯠꯋꯥ꯭ꯔꯛ ꯅꯦꯠꯋꯥ꯭ꯔꯛ ꯌꯥꯝ ꯆꯥꯏꯅꯦ ꯅꯦꯠꯋꯥꯛ ꯌꯥꯝ ꯆꯥꯏꯅꯦ ꯁꯤ ꯑꯦꯞꯁꯦ
ꯌꯥꯝ ꯑꯣ
ꯑꯣ
ꯈꯪꯗꯦꯗ ꯑꯁꯤꯗꯤ ꯊꯕꯛ ꯆꯠꯇꯣꯏꯔꯣ ꯌꯨꯝꯗ ꯂꯩ ꯌꯥꯏꯔꯣ ꯀꯔꯝꯕ ꯇꯤꯝꯕꯨ ꯁꯞꯄꯣꯔꯠ ꯇꯧꯒꯦꯕ ꯋꯥꯜ ꯀꯞ ꯃꯇꯝꯅꯤꯅ
ꯎꯝ ꯅꯪꯗꯦ
ꯅꯠꯇꯦ ꯋꯥꯔꯜ ꯀꯞ ꯃꯇꯝꯅꯤꯅ ꯀꯔꯝꯕ ꯀꯔꯝ ꯀꯔꯝꯕ ꯇꯤꯝꯕꯨ ꯁ ꯄꯣꯔꯠ ꯇꯧꯔꯤꯅꯣꯕ
ꯑꯁ ꯑꯩꯗꯤ ꯃꯦꯁꯤ ꯄꯣꯔꯇꯨꯒꯜ ꯅꯠꯇꯦ ꯃꯦꯁꯤ ꯃꯦꯁꯤ ꯄꯣꯔꯇꯨꯒꯜꯗꯣ ꯑꯥꯏ ꯍꯦꯠ ꯃꯣꯁꯂꯤ ꯎꯝ
ꯐꯖ ꯐꯖ ꯃꯦꯁꯤ ꯐꯦꯟꯁꯤꯅꯦ ꯑꯗꯨ ꯑꯣꯏꯔꯁꯨ ꯃꯦꯟ ꯇꯤꯝꯗꯤ ꯉꯔꯥꯡ ꯁꯥꯟꯅꯕ ꯕ꯭ꯔꯥꯖꯤꯜꯒꯤ ꯑꯣꯏꯕ ꯑꯩꯁꯦ
ꯑꯣ ꯍ ꯍ
ꯃꯦꯟ ꯃꯦꯟꯗꯤ ꯃꯦꯁꯤꯀꯣ ꯑꯣ ꯑꯁ ꯑꯩꯈꯣꯏ ꯇꯤꯝꯗ ꯃꯦꯠꯁꯤ ꯌꯥꯝꯃꯤꯗ ꯑꯗꯨꯗꯤ
ꯍꯟꯗꯛ ꯔꯣꯅꯥꯜꯗꯣ ꯐꯦꯟꯁꯤꯡꯒ ꯈꯔ ꯇꯧꯅꯔꯦꯅꯦ ꯃꯣꯏꯒꯤꯗꯣ ꯍꯦꯟꯅ ꯐꯩꯌꯦ ꯍꯥꯏꯅ ꯇꯧꯔꯛꯑꯦꯅꯦ ꯃꯣꯏꯅ
ꯍꯥꯏꯅꯦ ꯑꯁ ꯋꯥꯔꯤ ꯉꯥꯛꯇꯅꯦ ꯑꯗꯨꯕꯨꯗꯤ
ꯍꯣꯏꯗ ꯃꯣꯏꯗꯣ ꯀꯩꯅꯣ ꯑꯦꯛꯁꯟꯗꯤ ꯇꯧꯗꯦꯗ ꯀꯥꯏꯗꯒꯤ
ꯎꯝ ꯒꯣꯜ ꯆꯟꯕꯁꯨ ꯍꯩꯁꯨ ꯍꯩꯇꯅ
ꯍꯥꯟꯅꯗꯤ ꯍꯩꯔꯝꯃꯦ ꯍꯣꯏ ꯀꯩꯁꯨ ꯍꯩꯇꯦ ꯍꯥꯏꯕ ꯅꯠꯇꯦ ꯑꯗꯨ ꯑꯣꯏꯔꯁꯨ ꯑꯗꯨ ꯃꯥꯒꯤꯁꯦ ꯃꯥꯒꯤ ꯍꯛꯆꯥꯡꯁꯦ ꯄꯨꯔ ꯏꯁ ꯇꯤꯐꯇ ꯂꯩꯔꯦꯕ ꯑꯃꯇ ꯆꯠꯄ ꯌꯥꯗ꯭ꯔꯦꯕ ꯁꯥꯟꯅꯕ ꯑꯝꯇ ꯍꯩꯇ꯭ꯔꯦꯕ ꯍꯥꯏꯕꯗꯤ ꯐ꯭ꯂꯦꯛꯁꯤꯕꯜ ꯑꯣꯏꯗ꯭ꯔꯦ ꯌꯥꯝꯕꯅꯦꯗ
ꯑꯗꯨꯅꯤ ꯍꯥꯏꯗ꯭ꯔꯦ ꯑꯁꯦꯡꯕ ꯍꯟꯗꯛꯇꯤ
ꯑꯥ ꯍꯥꯏꯔꯣꯅꯦ
ꯑꯣ ꯑꯁꯦꯡꯕ ꯔꯣꯅꯥꯜꯗꯣꯁꯦ ꯌꯥꯝꯅ ꯀꯩꯅꯣ ꯇꯧꯦꯔꯤꯕ ꯍꯟꯗꯛꯁꯤꯗꯤꯀꯣ ꯑꯣ ꯆꯟꯕꯁꯨ ꯍꯩꯇꯦ ꯑꯁ ꯐꯥꯔꯁ ꯃꯦꯠꯆ ꯁꯅꯕꯗꯣ ꯋꯤꯅ
ꯍꯣꯏ ꯍꯣꯏ ꯍꯣꯏ ꯑꯗꯨꯝ ꯒꯣꯜ ꯆꯥꯅꯤꯡꯉꯥꯏ ꯉꯥꯏꯔꯒ ꯂꯩꯌꯦ
ꯍꯣꯏ ꯑꯁ
ꯂꯦ ꯄꯒ
ꯑꯗꯨ ꯅꯨꯃꯤꯠꯇꯨꯗꯤ ꯌꯥꯝꯅ ꯅꯨꯡꯉꯥꯏꯗ ꯑꯩꯈꯣꯏꯗꯤ ꯍꯥꯏꯕꯗꯤ ꯀꯇꯒꯜ ꯐꯦꯟꯁ ꯎꯝ ꯑꯦꯒꯦꯟꯁ ꯇꯧꯅꯤꯡꯉꯥꯏ ꯋꯥꯔꯤ ꯌꯥꯝ ꯊꯣꯛꯈ꯭ꯔꯦꯅ ꯑꯗꯨ ꯅꯨꯃꯤꯠꯇꯣ ꯌꯦꯡꯕ
ꯍꯣꯏ ꯍꯣꯏ ꯍꯣꯏ ꯍꯣꯏ ꯍꯣꯏ
ꯍ
ꯍ
ꯑꯗꯨꯒ ꯒꯣꯁꯨ ꯆꯕ ꯍꯩꯇꯦ
ꯅꯍꯥꯟꯗꯨꯗꯤ ꯒꯣꯜ ꯑꯅꯤ ꯆꯟꯈ꯭ꯔꯕꯅꯤꯅ ꯑꯁ ꯀꯩꯅꯣꯒ ꯇꯧꯔꯦꯅꯦ ꯏꯟꯇꯔꯚꯤꯌꯨꯒ ꯂꯧꯕꯗꯣ ꯑꯗꯣ ꯃꯦꯁꯤꯒꯤ ꯃꯤꯡꯒ ꯇꯥꯅꯤꯡꯗꯕꯒꯤ ꯇꯥꯏꯞꯇ ꯇꯧꯔꯦꯅꯦ
ꯍꯣꯏꯅꯦ ꯍꯥꯏꯅꯦ ꯑꯁ ꯂ ꯑꯅꯤꯈꯛꯇ ꯆꯜꯂꯒ
ꯑꯥ
ꯃꯦꯁꯤꯗꯤ ꯍꯦꯇ꯭ꯔꯤꯛ ꯂꯥꯛꯑꯣꯏꯗꯅꯀꯣ
ꯍꯣꯏ ꯍꯣꯏ ꯑꯗꯨꯃꯥꯏꯅ ꯍꯥꯏꯔꯨꯔꯗꯤ ꯀꯩꯅꯣꯝꯃ ꯍꯥꯏꯔꯛꯀꯅꯤ ꯆꯍꯤ ꯐꯣꯔꯇꯤ ꯗꯨꯋꯥꯥꯟ ꯁꯨꯔꯦ ꯍꯥꯏꯔꯛꯀꯅꯤꯅꯦ ꯃꯤꯅꯦꯣꯣꯒ ꯋꯥꯔꯤ ꯍꯥꯏꯅ ꯃꯗꯨꯕꯨ ꯆꯍꯤ ꯐꯣꯔꯇꯤ ꯋꯥꯟ ꯁꯨꯔꯦ ꯍꯥꯏꯔꯛꯀꯅꯦꯕ ꯌꯥ ꯑꯗꯨꯗ ꯑꯣꯏꯣꯏꯁꯤ
ꯆꯥꯛꯁꯤ ꯆꯥꯗ꯭ꯔꯤꯀꯣꯕ꯭ꯔꯣ
ꯆꯥꯗ ꯍꯧꯒꯠꯄꯗ ꯉꯥꯏꯔꯤꯅꯦꯁ
ꯑ ꯑꯩꯁꯨ ꯆꯥꯗ꯭ꯔꯤꯒ ꯑꯩꯁꯨ ꯍꯧꯒꯠꯂꯒ ꯀꯣꯜ ꯑꯃ ꯀꯣꯜ ꯑꯃꯗꯤ ꯇꯥꯎꯕ ꯂꯣꯏꯔꯦ
ꯏꯝꯐꯥꯜꯗ ꯂꯩꯔꯣ ꯍꯥꯥ
ꯑ ꯁꯅ ꯂꯩꯦ
ꯆꯤꯡꯗ ꯑꯣ ꯆꯤꯡꯗꯅ ꯍꯦꯟꯅ ꯅꯨꯡꯉꯥꯏꯕꯅꯤꯅꯦ
ꯑꯩꯈꯣꯏ ꯃ ꯂꯥꯎꯅ
ꯑꯣ ꯑꯗꯨꯅ ꯍꯦꯟꯅ ꯅꯨꯡꯉꯥꯏꯕꯅꯤꯅꯦ ꯑꯁ ꯏꯝꯐꯥꯜꯁꯦꯗꯤ ꯌꯥꯗꯩ ꯁꯥꯕꯅ ꯑꯗꯨꯗꯤ ꯁꯥꯕ꯭ꯔꯥ ꯀꯃꯥꯏꯅ ꯇꯧꯒꯦ
ꯎ ꯗ
ꯑꯣ
ꯍ ꯎꯝ ꯑꯁꯝ ꯉꯦ
ꯑꯣ ꯍꯣꯏ ꯍꯣꯏ ꯑꯗꯨꯅꯤ ꯑꯗꯨꯗꯤ ꯏꯔꯥꯡ ꯂꯩꯔꯒꯁꯨ ꯍꯥꯏꯕꯗꯤ ꯑꯩꯈꯣꯏ ꯃꯁꯦꯜꯇ ꯂꯩꯕꯅꯤꯅ ꯅꯨꯡꯉꯥꯏꯌꯦꯗ
ꯎꯝ ꯎꯝ
ꯁꯤ ꯇꯝꯄꯥꯛꯇꯗꯤ ꯀꯔꯤ ꯊꯣꯛꯀꯅꯤ ꯍꯥꯏꯕ ꯈꯪꯕ ꯉꯝꯗꯥꯉꯩ ꯀꯩꯅꯣꯝꯃꯥ ꯇꯧꯋꯦꯕ ꯑꯩꯈꯣꯏꯒꯤ ꯀꯩꯅꯣ ꯄꯣꯛꯅꯐꯝ ꯅꯠꯇꯕꯅꯤꯅ ꯏꯔꯥꯡ ꯂꯩꯔꯁꯨ ꯌꯨꯝꯗ ꯑꯩꯈꯣꯏꯒꯤ ꯇꯤꯞꯖꯨꯝꯗ ꯑꯣꯏꯔꯗꯤ ꯀꯩꯝꯇ ꯈꯟꯕꯤꯗꯦꯕ
ꯎꯝ
ꯃꯁꯤꯗꯤ ꯀꯔꯤ ꯇꯧꯅꯤ
ꯑꯩ ꯀꯩꯅꯣꯗ ꯊꯕꯛ ꯆꯠꯂꯨꯒꯦ ꯅꯨꯡꯊꯤꯟꯗ
ꯑꯣ ꯍꯣ
ꯊꯕꯛ ꯆꯠꯂꯒ ꯅꯨꯡꯗꯥꯡ ꯅꯨꯡꯗꯥꯡꯗ ꯑꯃꯨꯛ ꯍꯜꯂꯛꯀꯗꯕ
ꯑꯣ ꯍꯣ
ꯃꯤꯡꯗꯤ ꯄꯜꯂꯔꯣꯏꯁꯦ ꯑꯌꯥꯝꯕ ꯂꯣꯏꯁꯤꯜꯂꯕꯣ ꯀꯃꯥꯏꯅ ꯇꯧꯒꯦ
ꯈꯪꯗ꯭ꯔꯦꯅꯦ ꯇꯦꯟ ꯃꯅꯤꯠꯁ ꯍꯥꯏꯅ ꯅ꯭ꯔꯣ ꯃꯤꯅꯤꯠ ꯀꯌꯥ ꯇꯧꯑꯣ ꯍꯥꯏꯅꯣ ꯁꯤꯁꯦ
ꯑꯗꯨ ꯄꯟꯒꯅꯨ ꯍꯥꯏꯕꯅꯤꯅꯦ ꯄꯟꯒꯅꯨ ꯍꯥꯏꯕꯅꯦꯕ
ꯑꯣ ꯍꯣ
ꯌꯥꯝ ꯐꯔꯛꯇꯥꯏꯗꯅ ꯋꯥꯅ ꯇꯧꯔꯒ
ꯑ ꯑ ꯑꯗꯨꯗꯤ
ꯌꯥ ꯀꯦꯅꯣ ꯃꯁꯥꯒꯤ ꯑꯗꯨꯝ ꯇꯧꯅꯗꯣꯏꯅꯤꯗ
ꯑꯣ ꯍꯣ
ꯃꯨꯠꯇꯣꯏꯅꯦꯕ ꯃꯁꯥꯒꯤ ꯑꯗꯨꯝ ꯂꯣꯏꯁꯤꯜꯂꯒ ꯑꯩꯈꯣꯏꯅꯒ ꯀꯩꯝꯇ ꯇꯧꯅꯤꯡꯉꯥꯏ ꯂꯩ ꯇꯧ ꯇꯧꯅꯤꯡꯉꯥꯏ ꯂꯩꯇꯦꯕ ꯃꯁꯥꯒꯤ ꯃꯊꯟꯇ ꯊꯕꯛ ꯇꯧꯔꯛꯇꯣꯏꯅꯤ
ꯑꯣ ꯑꯩꯗꯤ ꯑꯩꯗꯤ ꯀꯣꯜꯁꯦ ꯑꯅꯤꯔꯛ ꯈꯛ ꯑꯅꯤ ꯑꯅꯤꯈꯛ ꯍꯣꯏ ꯅꯨꯡꯊꯤꯟꯗꯁꯨ ꯇꯧꯁꯤꯀꯣ
ꯑꯗꯨꯅꯤ ꯌꯦꯡꯉꯁꯦ ꯑꯩ ꯍꯥꯏꯔꯛꯀꯦ
ꯍꯣꯢ ꯍꯣꯏ ꯍꯣꯏ
ꯀꯩꯅꯣ ꯊꯕꯛ ꯅꯨꯡꯊꯤꯜꯗ ꯊꯕꯛ ꯆꯠꯇꯣꯏꯔꯣ
ꯊꯕꯛ ꯆꯠꯇꯣꯏꯅꯦ ꯆꯠꯄꯗꯤ
ꯍꯜꯂꯣ
ꯑꯩꯗꯤ ꯊꯞ ꯊꯕꯛ ꯑꯣꯏꯔꯁꯨ ꯊꯕꯛ ꯃꯐꯝꯗ ꯑꯗꯨꯝ ꯇꯧꯕ ꯌꯥꯏ ꯎꯝ
ꯑꯗꯨꯗꯤ ꯑꯗꯨꯏ ꯅꯠꯇꯦꯗ ꯑꯩꯅ ꯍꯥꯏꯌꯦ ꯑꯩꯅ ꯍꯥꯏꯕꯗꯤ ꯇꯣꯉꯥꯜꯂꯦꯗ ꯂꯧꯒꯤ ꯇꯝꯃꯣꯏꯕꯗꯨꯗ ꯑꯗꯨ ꯂꯣꯏꯔꯕ ꯍꯥꯏꯕꯅꯦꯗ ꯂꯧꯒꯤ ꯊꯕꯛꯇꯤ ꯀꯃꯥꯏ ꯇꯧꯔꯒꯦ ꯍꯥꯏꯕꯅꯤꯗ ꯍꯥ ꯍꯜꯂꯣ
ꯑ ꯑꯗꯨ ꯇꯧꯔꯒ ꯂꯥꯛꯑꯦꯥꯕ꯭ꯔ꯭ꯔꯣ
ꯂꯣꯏꯁꯤꯜꯂꯕꯣ ꯑꯌꯥꯝꯕ ꯑꯌꯥꯝꯕ ꯂꯣꯏꯁꯤꯜꯂꯕꯣ ꯂꯧꯒꯤ ꯊꯕꯛꯇꯨꯕꯨ ꯑꯌꯥꯝꯕ ꯂꯨꯁꯤꯜꯂꯕꯕ
ꯍꯜꯂꯣ ꯍꯜꯂꯣ
ꯍꯣ ꯇꯥꯏꯌꯦ ꯇꯥꯏꯌꯦ
ꯑꯁ ꯅꯦꯠꯋꯥꯛꯁꯦ ꯈꯔꯥ ꯅꯨꯡꯉꯥꯏꯇꯕ ꯃꯥꯂꯦꯅꯦ ꯇꯥꯔꯦ ꯇꯥꯔꯦ ꯍꯧꯖꯤꯛꯇꯤ
ꯂꯧꯒꯤ ꯊꯕꯛꯇꯨꯕꯨ ꯑꯌꯥꯝꯕ ꯂꯣꯏꯁꯤꯜꯂꯕꯕ
ꯍꯁ ꯂꯣ ꯁꯦꯡꯗꯔꯤꯗ
ꯑꯣ ꯑꯩꯈꯣꯏ ꯆꯤꯡꯒꯣꯝꯗꯗꯤ ꯂꯣꯏꯁꯤꯜꯂꯦꯅꯦ ꯅꯣꯏꯒꯤꯁꯦ ꯈꯔ
ꯍꯣꯏ ꯍꯣꯏ ꯑꯩꯈꯣꯏꯗꯤ ꯑ ꯈꯔ ꯊꯦꯡꯕꯅꯤꯗ
ꯑꯣ ꯑꯗꯨ ꯑꯗꯨꯝ ꯈꯣꯏꯕꯁꯨ ꯍꯧꯗꯔ꯭ꯤꯕꯣ
ꯈꯣꯏꯕ ꯍꯥꯏꯕꯗꯤ ꯑꯩꯈꯣꯏꯒꯤ ꯆꯤꯡꯒꯤ ꯆꯤꯡꯒꯤ ꯂꯧ ꯑꯣꯏꯕꯅꯤꯅꯀꯣ
ꯑꯣ ꯑꯗ ꯑꯗꯨꯗꯥ ꯀꯩꯅꯣꯗꯨꯔꯣ ꯑꯃ ꯇꯧꯔꯤꯁꯦ ꯏꯁꯤꯡ ꯌꯥꯎꯗꯕꯤꯗ
ꯍꯣꯏ ꯏꯁꯤꯡ ꯌꯧꯗꯕꯤ ꯍꯣꯏ ꯏꯁꯤꯡ ꯌꯥꯎꯗꯕꯤꯗ ꯇꯧꯕꯗꯣ ꯑꯗꯨ ꯇꯧꯋꯦ ꯑꯩꯈꯣꯏꯗꯤ
ꯑꯣ ꯑꯣ ꯑꯣ ꯑꯣ ꯑꯗꯨꯗꯤ ꯋꯥꯠꯂꯝ ꯈꯤꯅꯤꯅꯦ ꯑꯗꯨꯗꯤ
ꯍ
ꯑꯗꯣ ꯃꯔꯨ ꯍꯨꯟꯕꯗꯨꯗꯤ ꯍꯥꯟꯅꯗꯤ ꯏꯁꯤꯡꯗꯗꯤ ꯍꯥꯟꯅ ꯇꯧꯒꯗꯣꯏ ꯅꯠꯇ꯭ꯔꯣ
ꯏꯁꯤꯡꯗ ꯇꯧꯗꯦ ꯑꯗꯨꯝ ꯗꯥꯏꯔꯦꯛ ꯗꯥꯏꯔꯦꯛ ꯑꯗꯨꯝ ꯊꯥꯕꯅꯦ ꯃꯔꯨ ꯍꯣꯟꯕꯗꯣ ꯑꯗꯨ ꯑꯗꯨꯕꯨꯗꯤ ꯂꯣꯏꯈ꯭ꯔꯦ ꯑꯗꯨ ꯂꯧ ꯗꯤ ꯂꯣꯏꯗꯔ꯭ꯤ ꯍꯥꯏꯕꯗꯤ ꯑꯁꯤ ꯑꯁꯤꯒꯤ ꯆꯤꯡꯒꯤ ꯂꯥꯎꯁꯦ
ꯑꯣ ꯑꯥ
ꯆꯤꯡꯒꯤ ꯂꯧ ꯁꯦ ꯌꯝꯃꯤꯍꯦ
ꯍꯣꯏ ꯆꯨꯝꯃꯤꯅꯦꯕꯨ ꯑꯗꯨꯁꯨ ꯊꯕꯛ ꯊꯕꯛ ꯆꯪꯗꯕ ꯅꯠꯇꯦ ꯑꯗꯨ ꯍꯦꯟꯅ ꯊꯕꯛ ꯆꯪꯕ꯭ꯔꯥ ꯈꯪꯕꯣꯠꯇꯦꯗ
ꯑꯁ ꯑꯗꯨꯅ ꯍꯦꯟꯅ ꯊꯕꯛ ꯆꯪꯉꯤ ꯑꯗꯨꯒꯤꯅꯤ ꯑꯩꯅꯥ ꯂꯣꯏꯗ꯭ꯔꯤ ꯍꯥꯏꯕꯗꯣ
ꯑꯣ ꯑꯣ ꯍꯣꯏꯅꯦ ꯏꯁꯤꯡꯒꯤꯗꯤ ꯏꯁꯤꯡ ꯂꯩꯔꯗꯤ ꯂꯣꯏ ꯇꯛꯈꯥꯏꯔꯒ ꯂꯣꯏꯔꯦꯕ
ꯍꯣꯏ ꯏꯁꯤꯡꯒꯤꯗꯤ ꯈꯔ ꯀꯣꯝꯃꯦ ꯊꯕꯛ
ꯎꯝ
ꯁꯤꯕꯨ ꯃꯔꯨ ꯍꯣꯟꯕ ꯎꯝ ꯃꯔꯨ ꯂꯥꯛꯑꯣ ꯀꯔꯤ ꯍꯥꯏ ꯖꯪꯒꯜ ꯀ ꯑꯦꯔꯦꯟꯖ ꯇꯧꯒꯅꯤ ꯐꯥꯔꯁꯇꯀꯣ
ꯎꯝ
ꯑꯗꯨꯒꯤ ꯃꯇꯨꯡꯗ ꯑꯃꯨꯛꯀ ꯂꯥꯎ ꯃꯥꯏ ꯊꯔꯅꯤ
ꯑꯥ
ꯃꯥꯏ ꯃꯥꯏ ꯊꯥꯔꯕ ꯃꯇꯨꯡꯗ ꯆꯦ ꯀꯔꯤꯔ ꯐꯧꯗꯣ
ꯍꯣꯏ ꯍꯣꯏ
ꯗꯥꯏꯔꯦꯛ ꯑꯗꯨꯝ ꯊꯥꯒꯅꯤ
ꯆꯪꯗꯕꯗꯤ ꯅꯠꯇꯦꯅꯦ ꯑꯗꯨꯗꯤ
ꯎꯝ ꯑꯗꯣ ꯑꯃꯨꯛꯀ ꯑ ꯥꯐꯧ ꯗꯣ ꯍꯧꯒꯠꯂꯅꯤ ꯍꯧꯒꯠꯂꯕ ꯃꯇꯨꯡꯗ ꯑꯗꯨ ꯐꯧ ꯅꯠꯇꯕ ꯄꯥꯝꯕꯤ ꯃꯆꯥ ꯃꯆꯥ ꯌꯥꯝ ꯊꯣꯛꯂꯛꯀꯅꯤꯗꯅ
ꯍꯣꯏ ꯍꯣꯏ ꯍꯣꯏ ꯑꯗꯨ ꯆꯨꯝꯃꯦ ꯑꯗꯨ ꯑꯃꯨꯛꯐꯥꯎ ꯂꯧꯊꯣꯛꯀꯅꯤꯕ
ꯍꯣꯏ ꯂꯧꯊꯣꯛꯀꯅꯤ ꯍꯧꯖꯤꯛꯇꯤ ꯑꯗꯨ ꯑꯗꯨ ꯂꯧꯊꯣꯛꯄ ꯃꯇꯝ ꯑꯣꯏꯔꯦ
ꯑꯣꯠ ꯆꯁꯤ ꯑꯗꯨ ꯂꯧꯊꯣꯛꯑꯒ ꯍꯧꯖꯤꯛꯀꯤ ꯐꯥꯎꯗꯣ ꯂꯧꯊꯣꯛꯑꯒ ꯑꯃꯨꯛ ꯂꯤꯡꯗꯣꯏꯅꯦꯕ ꯏꯁꯤꯡ ꯌꯥꯎꯗꯕꯤ ꯀꯩꯅꯣꯗꯨꯗ ꯑꯣ ꯑꯩꯁꯦ ꯑꯃꯝꯇ ꯇꯧꯗ꯭ꯔꯤꯅꯦ ꯑꯗꯨꯒꯨꯝꯕꯗꯣ ꯑꯩꯈꯣꯏꯔꯣꯝꯗꯗꯤ ꯇꯧꯗꯧꯅꯤꯅ ꯈꯪꯗꯦꯅꯦ
ꯍꯣꯏꯅꯦ ꯍꯣꯏꯅꯦ ꯅꯣꯏꯗꯤ ꯄꯨꯔꯥ ꯚꯦꯂꯤꯗ ꯂꯩꯕꯅꯤꯅꯀꯣ
ꯚꯦꯂꯤ ꯑꯩꯁꯨ ꯆꯤꯡ ꯆꯤꯡꯗꯂꯩꯑꯦꯕ
ꯅꯪꯁꯨ ꯆꯤꯡꯗ꯭ꯔꯣ
ꯍꯣꯏ ꯍꯣꯏ ꯑꯩꯁꯨ ꯆꯤꯡꯗꯅꯦ
ꯑꯣ
ꯑꯩꯁꯦ ꯅꯣꯅꯦ ꯗꯤꯁꯇ꯭ꯔꯤꯛꯇꯩꯅꯦ
ꯑꯣ
ꯃꯥꯟꯗꯥꯕ꯭ꯔꯣ
ꯃꯥꯅꯤꯔꯦ ꯐꯖꯅ ꯉꯥꯡꯉꯤꯅꯦ ꯃꯤꯇꯩ ꯂꯣꯟꯁꯦ ꯂꯣꯟꯁꯦ ꯐꯖꯅ ꯍꯥꯡꯉꯤꯅꯦ ꯑꯣ
ꯑꯩꯁꯨ ꯅꯣꯅꯦ ꯗꯩꯅꯦ
ꯑꯣ ꯑꯗꯨꯗꯤ ꯔꯣꯡꯃꯩ ꯑꯣꯏꯔꯝꯅꯤꯅ
ꯑ ꯅꯠꯇꯦ ꯔꯣꯡꯃꯩꯗꯤ ꯅꯠꯇꯦ
ꯑꯣ ꯐꯔꯦ ꯀꯩ ꯀꯩꯗ ꯑꯣ ꯑꯗꯨꯅꯅꯦ ꯃꯩꯇꯩꯂꯣꯟ ꯐꯖꯅ ꯉꯥꯡꯕꯁꯦ
ꯑꯣ ꯑꯗꯨꯝ ꯀꯩꯅꯣ ꯔꯣꯡꯃꯩ ꯔꯣꯡꯃꯩꯁꯨ ꯉꯥꯡꯕ ꯌꯥꯝ ꯍꯩꯕ ꯂꯩꯕꯅꯤꯗ
ꯍꯣꯏ ꯑꯩꯈꯣꯏꯗꯤ ꯍꯥꯏꯕꯗꯤ ꯆꯤꯡꯗ ꯑꯩꯈꯣꯏꯗꯤ ꯆꯤꯡꯗ ꯌꯥꯝ ꯂꯩꯕꯅꯤꯅꯀꯣ ꯎꯝ
ꯃꯣꯏꯅ ꯌꯥ ꯇꯝꯄꯥꯛꯁꯦ ꯀꯩꯅꯣ ꯀꯔꯤ ꯍꯥꯏꯁꯤꯔ ꯇꯝꯄꯥꯛ ꯈꯨ ꯈꯨꯟ ꯂꯩꯗꯅ ꯔꯣꯡꯃꯩꯒꯤ ꯃꯣꯏꯅ ꯍꯦꯟꯅ ꯁꯨꯃ ꯃꯣꯏꯅ ꯍꯦꯟꯅ ꯁꯨꯃꯨꯠꯇ ꯉꯥꯡꯕꯅꯦꯕ
ꯎꯝ ꯅꯪꯗꯤ ꯃꯤꯇꯩ ꯅꯨꯄꯥꯒ ꯆꯞ ꯃꯥꯟꯅꯈ꯭ꯔꯦꯗ
ꯑꯩꯔꯣ
ꯎꯝ
ꯉꯔꯥꯡꯅꯗꯤ ꯑꯩꯉꯣꯟ ꯑꯩꯉꯣꯟꯗꯒꯤ ꯍꯦꯟꯅ ꯍꯩꯕ ꯑꯃ ꯊꯦꯡꯅꯏꯍꯦ ꯑꯗꯨꯒꯗꯤ ꯀꯩꯅꯣ ꯀꯥꯕꯨꯨꯏ ꯑꯣꯏꯔ ꯂꯩꯔꯝꯃꯦ
ꯑꯣ ꯔꯣꯡꯃꯩ ꯔꯣ
ꯑꯥ ꯅꯨꯄꯤ
ꯑꯣ